ꯇꯥꯕꯔ‌ꯣ ꯑꯧ ꯂꯧꯕꯗ‌ꯣ
ꯑꯣ ꯑꯣ ꯇꯥꯔꯦ ꯇꯥꯔꯦ ꯀꯩꯗꯧꯔꯤꯒꯦ
ꯎꯝ ꯀꯩꯁꯨ ꯇꯧꯗꯦ ꯅꯪꯗꯤ
ꯍꯜꯂꯣ
ꯑꯧ ꯇꯥꯗ꯭ꯔꯣ
ꯑꯣ ꯍꯣꯏ ꯌꯥꯝ ꯁꯦꯡꯅ ꯇꯥꯗꯕ ꯍꯧꯖꯤꯛꯀꯤꯗꯣ
ꯑꯣ ꯍꯧꯖꯤꯛꯇꯤ
ꯍꯧꯖꯤꯛꯇꯤ ꯌꯥꯔꯦ
ꯎꯝ ꯀꯩꯁꯨ ꯇꯧꯗꯦ ꯅꯪꯗꯤ
ꯑꯩ ꯐꯝꯃꯒ ꯂꯩꯑꯦ ꯍꯧꯖꯤꯛꯇꯤ ꯅꯣꯡ ꯆꯨꯕꯅꯤꯅ ꯃꯄꯥꯟ ꯊꯣꯛꯄꯁꯨ ꯌꯥꯗꯦ
ꯌꯥꯝ ꯀꯟꯅ ꯆꯨꯕ꯭ꯔꯣ
ꯍꯣꯏ ꯈꯔ ꯀꯜꯂꯦ ꯉꯁꯤ ꯆꯥꯛ ꯏꯟꯁꯥꯡ ꯆꯥꯔꯕꯣ
ꯍꯩꯁ ꯆꯥꯕꯗꯣ ꯋꯥꯂꯤ ꯊꯣꯡꯗ꯭ꯔꯤꯌꯦ
ꯅꯪꯗꯤ
ꯑꯩ ꯊꯣꯡꯉꯒ ꯂꯩ
ꯀꯩ ꯏꯟꯖꯥꯡ ꯊꯣꯡꯒꯦ ꯉꯁꯤ ꯀꯩ ꯃꯊꯦꯜꯅꯣ
ꯑꯩꯈꯣꯏꯗꯤ ꯑꯂꯨꯗꯤ ꯁꯣꯏꯗ꯭ꯔꯦ ꯑꯇꯩꯗꯤ ꯈꯪꯗꯦ
ꯌꯥꯝ ꯐꯖꯔꯦꯅꯦ ꯑꯗꯨꯗꯤ
ꯍꯣꯏ
ꯍꯥꯎꯔꯝꯃꯅꯤ ꯈꯜꯂꯦ
ꯍꯣꯏ ꯍꯥꯎꯋꯦ
ꯆꯥꯗꯕꯤꯗ ꯍꯥꯎꯋꯦ ꯀꯥꯏꯅ
ꯅꯨꯡꯇꯤꯒꯤ ꯆꯥꯕꯅꯤꯅ ꯑꯗꯨꯃꯥꯏꯅ
ꯍꯣ ꯍꯣ ꯍꯣꯏ ꯃꯍꯥꯎꯗꯣ ꯂꯣꯏ ꯈꯪꯉꯦ ꯍꯥꯏꯕ ꯆꯥꯗ꯭ꯔꯁꯨ
ꯍꯣꯏ ꯃꯍꯥꯎ ꯁꯤ ꯇꯧꯒꯅꯤ ꯍꯥꯏꯔ ꯂꯣꯏ ꯕꯥꯏꯍꯥꯔꯠꯅꯦ
ꯍꯥ ꯍꯥ
ꯌꯥꯝ ꯐꯩꯌꯦ ꯁꯤꯖꯨ
ꯎꯝ ꯑꯃꯔꯣꯝꯗꯗꯤ ꯌꯥꯝ ꯐꯕꯅꯦ
ꯀꯥꯏ ꯆꯠꯀꯦ ꯉꯁꯤꯗꯤ
ꯑꯥ
ꯀꯗꯥꯏ ꯆꯠꯀꯦ
ꯑꯦꯁ ꯀꯔꯤꯝꯁꯨ ꯆꯠꯇꯦ ꯌꯨꯝꯗ ꯑꯗꯨꯝ ꯂꯩꯑꯦ
ꯕꯣꯔꯤꯡ ꯆꯨꯗ꯭ꯔꯣ
ꯆꯨꯔꯁꯨ ꯀꯔꯤ ꯀꯔꯤ ꯇꯧꯅꯤꯡꯉꯥꯏ ꯂꯩꯒꯦ ꯀꯣꯂꯦꯖ ꯆꯠꯇ꯭ꯔꯗꯤ
ꯑꯣ
ꯃꯄꯥꯟ ꯊꯣꯛꯄꯁꯨ ꯅꯨꯡꯉꯥꯏꯇꯕꯒꯤ ꯅꯣꯡꯗꯣ ꯌꯥꯝ ꯀꯟꯅꯗꯤ ꯆꯨꯗꯦ ꯑꯗꯨꯝ ꯃꯔꯛ ꯃꯔꯛꯇ ꯅꯨꯡꯁꯤꯠ ꯌꯥꯎꯔꯒ ꯆꯨꯕꯗꯣ
ꯑꯣ
ꯑꯗꯨ ꯇꯧꯕꯗꯩ ꯃꯄꯥꯟ ꯊꯣꯛꯄ ꯅꯨꯡꯉꯥꯏꯇꯕ
ꯍꯣꯏꯗ ꯉꯁꯤꯗꯤ ꯅꯣꯡ ꯆꯨꯕꯅꯤꯅꯀꯣ
ꯎꯝ ꯃꯄꯥꯟ ꯊꯣꯛꯑꯗꯤ ꯑꯩꯈꯣꯏ ꯄꯥꯏꯔꯅꯦꯕ
ꯁꯇꯤꯟꯒ
ꯇꯤꯟꯒ ꯄꯨꯅꯨ ꯄ ꯍꯥꯏꯗꯣ
ꯑꯗꯨꯁꯨ ꯅꯨꯡꯉꯥꯏꯔꯝꯒꯅꯤ ꯀꯩꯅꯣ ꯇ꯭ꯔꯥꯏ ꯇꯧꯅ
ꯄꯥꯏꯕꯗꯤ ꯄꯥꯏꯔꯤꯉꯩ ꯑꯗꯣ ꯍꯧꯖꯤꯛꯇꯤ ꯃꯇꯝꯗꯣ ꯈꯔ ꯋꯥꯠꯂꯕꯅꯤꯅ
ꯃꯇꯝ ꯀꯔꯤ ꯃꯇꯝꯗ ꯌꯥꯒꯅꯤ ꯑꯗꯨꯗꯤ
ꯑꯩ ꯇꯧꯒꯗꯕ ꯊꯕꯛ ꯂꯣꯏ ꯇꯧꯔꯗꯤ ꯌꯥꯔꯦꯗ ꯄꯥꯏꯕꯗꯣ
ꯑꯣ
ꯑꯣ ꯍꯥꯏꯅꯦ
ꯑ
ꯑꯣ ꯍꯥꯏꯗ꯭ꯔꯗꯤ ꯑꯦ ꯍꯥꯏꯕ꯭ꯔꯥ
ꯆ ꯁꯤ ꯌꯥꯏ ꯀꯉꯥꯏꯅꯤꯡꯚ
ꯎꯝ
ꯎꯝ
ꯎꯝ
ꯏꯁ ꯀꯥꯡꯉꯦ ꯌꯥꯝꯃꯦꯍꯦ ꯅꯣꯡ ꯆꯨꯕꯁꯨ ꯀꯩꯅꯣ
ꯀꯥꯡ ꯌꯥꯝꯃꯦ ꯑꯁꯦꯡꯕ ꯍꯣꯏ
ꯅꯣꯡ ꯆ ꯅꯣꯡ ꯆꯨꯔꯁꯤ ꯈꯔ ꯐꯥꯗꯤ ꯅꯨꯡꯉꯥꯏꯅꯦꯕꯀꯣ ꯅꯅꯨꯡꯁꯨꯨꯔꯗꯤꯦ
ꯎꯝ
ꯀꯥꯗꯨ ꯐꯥꯗꯕꯅꯤ ꯀꯔꯤꯅꯣ ꯀꯥꯡꯁꯦ ꯌꯥꯝꯃꯟꯕꯒꯤ ꯑꯣꯏꯔꯝꯃꯅꯤ
ꯀꯥꯡ ꯈꯛꯇꯅꯅꯦ ꯑꯩꯈꯣꯏꯕꯨ ꯅꯨꯡꯁꯤꯔꯒ ꯑꯗꯨꯝ ꯂꯥꯛꯄꯁꯦ
ꯇꯁ
ꯃꯤ ꯑꯇꯣꯞꯄ ꯚꯤꯖꯤꯠ ꯇꯧꯔꯛꯇꯦꯕ
ꯂꯥꯛꯀꯅꯨ ꯍꯥꯏꯔꯁꯨ ꯌꯥꯗꯕꯗꯣ
ꯍꯣꯏ ꯅꯨꯡꯁꯤꯅ ꯅꯨꯡꯁꯤꯅ ꯈꯪꯗ꯭ꯔꯦ ꯀꯥ ꯃꯣꯏꯁꯦ
ꯍ
ꯌꯥꯝ ꯂꯝ ꯍꯦꯜꯂꯦꯕ ꯅꯨꯡꯁꯤꯃꯟꯕꯒꯤ
ꯅꯨꯡꯁꯤꯔꯅꯨ ꯍꯥꯏꯔꯗꯤ ꯈꯣꯠꯁꯨ ꯍꯦꯟꯅ ꯅꯨꯡꯁꯤꯗꯅ
ꯎꯝ
ꯅꯨꯡꯁꯤꯌꯣ ꯍꯥꯏꯔꯗꯤ ꯅꯨꯡꯁꯤꯗꯕ ꯑꯗꯨꯒ ꯆꯞ ꯃꯥꯟꯅꯦ ꯎꯝ
ꯑꯆꯥ
ꯆꯨꯝꯗ꯭ꯔꯣ
ꯍꯥꯏꯗꯤ ꯈꯪꯗꯦꯕꯣ
ꯈꯪꯗꯦ ꯈꯥꯏꯅ ꯉꯔꯥꯡꯅ ꯄꯣꯛꯄ ꯑꯉꯥꯡ ꯐꯥꯎ ꯈꯪꯕꯅꯤꯅꯦ
ꯍ ꯉꯁꯤꯅ ꯄꯣꯛꯄꯒꯤ ꯍꯥꯏꯗꯤ ꯎꯝ
ꯍꯣꯏꯅꯦ ꯅꯪ ꯆꯨꯝꯃꯦꯅꯦ ꯑꯗꯨꯗꯤ
ꯎꯝ ꯈꯪꯍꯣꯗꯂꯦ ꯌꯦꯝꯁꯣꯂ
ꯃꯁꯤꯁꯤꯅ ꯐꯥꯎꯕꯅꯦ
ꯕꯣꯜ ꯌꯦꯡꯒꯔꯣ ꯃꯁꯤ
ꯉꯁꯤꯗꯤ ꯌꯦꯡꯉꯔꯣ ꯍꯌꯦꯡ ꯑꯌꯨꯛꯇ ꯌꯦꯡꯉꯅꯤ ꯁꯤꯛꯁ ꯊꯥꯔꯇꯤꯗ ꯑꯥꯔꯖꯦꯟꯇꯤꯅꯥ ꯂꯩꯕꯗꯣ ꯎ ꯄꯨꯡ ꯑꯅꯤ ꯃꯈꯥꯏ ꯉꯁꯤ ꯂꯩꯇꯣꯏꯅꯦ ꯄꯨꯡ ꯑꯅꯤ ꯃꯈꯥꯏ ꯂꯩꯕꯅꯦ ꯍꯌꯦꯡꯅꯦ
ꯑ
ꯉꯒꯤꯁꯤ ꯂꯣꯏꯔꯕꯅꯦ ꯄꯨꯡ ꯑꯅꯤ ꯃꯈꯥꯏꯗꯗꯤ ꯑꯁ ꯁ ꯌꯥꯝ ꯐꯔꯛ ꯇꯥꯏꯌꯦꯕ
ꯇꯨꯝꯕ ꯇꯥꯏꯃꯤꯡꯗꯨꯀꯣ ꯑꯩꯈꯣꯏꯗꯤ
ꯎꯝ
ꯑꯗꯣ ꯑꯩꯈꯣꯏ ꯑꯌꯨꯛꯅ ꯊꯦꯜ ꯇꯨꯝꯃꯗꯤ ꯌꯥꯗꯤ ꯌꯥꯕꯅꯦ ꯑꯩꯈꯣꯏꯁꯨ
ꯄꯨꯡ ꯑꯅꯤꯗꯤ ꯐꯔꯛ ꯇꯥꯏꯗ ꯑꯣꯏꯔꯁꯨ ꯇꯨꯝꯗꯕꯤꯗ ꯉꯥꯏꯔꯁꯨ ꯀꯩꯅꯣꯒꯤ ꯇꯨꯝꯅꯤꯡꯕꯗꯣ ꯍꯧꯔꯅꯦꯕ ꯄꯨꯡ ꯑꯅꯤꯗ
ꯎꯝ
ꯑꯗꯨ ꯇꯨꯝꯃꯁꯨ ꯍꯧꯒꯠꯄ ꯉꯝꯗꯕ
ꯍꯣꯏ
ꯑꯗꯨꯅꯤ ꯅꯪꯗꯤ ꯌꯦꯡꯒꯗ꯭ꯔꯣ
ꯌꯦꯡꯒꯅꯤ
ꯎꯝ ꯊꯕꯛ ꯂꯩꯇ꯭ꯔꯗꯤ ꯌꯥꯏꯌꯦꯗ ꯌꯦꯡꯉꯁꯨ
ꯍꯣꯏꯗ ꯅꯨꯡꯗꯥꯡꯗꯗꯤ ꯊꯕꯛ ꯂꯩꯇꯦꯗ
ꯅꯠꯇꯦ ꯅꯠꯇꯦ ꯑꯩꯌꯦꯡ ꯊꯕꯛ ꯂꯩꯇ꯭ꯔꯗꯤ ꯌꯦꯡꯕ ꯌꯥꯏ ꯍꯥꯏꯕ ꯊꯕꯛ ꯆꯠꯄꯗꯤ ꯉꯝꯃꯔꯣꯏ ꯍꯥꯏꯕꯅꯤꯗ ꯁꯟꯗꯦ ꯑꯣꯏꯔꯁꯨ ꯍꯥꯏꯗꯤ ꯄꯥꯔꯁꯣꯅꯦꯜꯒꯤ ꯊꯕꯛ ꯂꯩꯕꯗꯣ
ꯍꯣꯏ ꯍꯣꯏ
ꯆꯠꯇꯅ ꯌꯥꯗꯕ ꯊꯕꯛ ꯂꯩꯕ ꯑꯗꯨꯏ ꯎꯝ ꯅꯨꯃꯤꯠ ꯑꯃꯛꯇꯪ ꯑꯣꯏꯔꯁꯨ ꯍꯥꯏꯗꯤ ꯑꯩꯈꯣꯏꯒꯤ ꯇꯨꯝꯕꯒꯤ ꯃꯇꯝꯗꯣ ꯀꯥꯏꯔꯗꯤ ꯑꯩ ꯌꯥꯗꯕ
ꯑꯠꯆꯥ ꯑꯗꯨꯃꯥꯏꯅ ꯇꯧꯕ꯭ꯔꯥ
ꯎꯝ ꯇꯨꯝꯕ ꯃꯇꯝꯗ ꯇꯨꯝꯗ꯭ꯔꯗꯤ ꯑꯗꯨꯝ ꯌꯥꯗꯕ ꯍꯥꯏꯇꯥꯔꯦ
ꯑꯣ ꯅꯪ ꯖꯤꯝꯒꯨꯝꯕ ꯁꯅꯥꯕ꯭ꯔꯥ
ꯑ ꯅꯠꯇꯦ ꯑꯩ ꯑꯩ ꯑꯦꯛꯖꯥꯝ ꯍꯧꯖꯤꯛꯁꯤ ꯀꯩꯅꯣ ꯀꯣꯂꯦꯖꯀꯤ ꯑꯦꯛꯖꯥꯝ ꯊꯥꯕ ꯑꯦꯛꯖꯥꯝ ꯃꯇꯝꯗꯗꯤ ꯅꯨꯡꯉꯥꯏꯇꯕ
ꯍꯣꯏ ꯍꯣꯏ ꯑꯦꯛꯖꯥꯝ ꯃꯇꯝꯗꯗꯤ ꯌꯦꯡꯕꯅꯨꯀꯣ ꯑꯗꯨꯗꯤ ꯍꯌꯦꯡ ꯑꯌꯨꯛꯇꯁꯨ
ꯑꯌꯨꯛꯇꯤ ꯄꯨꯡ ꯃꯉꯥ ꯃꯈꯥꯏ ꯇꯔꯨꯛ ꯑꯗꯨꯋꯥꯏꯗ ꯍꯧꯒꯠꯂꯅꯤ ꯑꯗꯨꯗꯤ ꯌꯦꯡ ꯌꯥꯏꯗꯅ
ꯑ ꯌꯦꯡꯉꯨꯅꯨ ꯑꯗꯣ ꯐꯖꯅ ꯇꯨꯝꯃꯒ ꯂꯥꯏꯔꯤꯛ ꯄꯥꯔꯣ
ꯂꯔꯤꯛ ꯄꯥꯕꯗꯤ ꯑꯁ ꯂꯔꯤꯛꯇꯤ ꯂꯣꯏ ꯈꯪꯉꯦꯗ
ꯑꯁ ꯑꯩꯅ ꯄꯩꯁꯥ ꯊꯥꯔ ꯂꯥꯏꯔꯤꯛ ꯐꯖꯅ ꯄꯥꯎ ꯍꯥꯏꯅ ꯊꯥꯕꯗꯨ ꯀꯗꯥꯏꯗ ꯁꯤꯖꯤꯟꯅꯒꯦꯅ
ꯏꯁ ꯑꯩꯒꯤ ꯀꯥꯎꯟꯗꯨ ꯌꯥꯎꯗ꯭ꯔꯕ ꯃꯥꯜꯂꯦ ꯑꯗꯨꯏꯗꯤ ꯂꯝꯕꯤꯗ ꯂꯩꯕ꯭ꯔꯥ ꯀꯩꯅꯣꯝ ꯇꯧꯕ ꯃꯥꯜꯂꯦ
ꯅꯪꯒꯤ ꯅꯝꯕꯔꯗꯨꯗꯤ ꯊꯥꯕꯅꯤꯗ
ꯑꯥ ꯑꯗꯣ ꯑꯩꯒꯤ ꯅꯝꯕꯔꯗꯣ ꯂꯝꯕꯤ ꯌꯥꯝ ꯈꯔ ꯀꯩꯅꯣ ꯁꯥꯡꯕ ꯃꯥꯜꯂꯦꯕꯀꯣ
ꯑꯣ ꯅꯪꯅ ꯁꯥꯡꯍꯟꯕ ꯑꯣꯏꯔꯝꯒꯅꯦ
ꯅꯪꯅ ꯅꯣꯏ ꯀꯥꯗꯥꯏꯒꯤ ꯑꯩ
ꯎꯝ ꯑꯩꯗꯤ ꯁꯣꯔꯠꯀꯠꯇ ꯊꯥꯕꯅꯦꯕ
ꯎꯝ ꯁꯣꯔꯠꯀꯠꯁꯨ ꯁꯥꯡꯕ ꯂꯝꯕꯤ ꯌꯥꯎꯋꯦ
ꯑꯥ ꯀꯥꯔꯤ ꯏꯟꯁꯥꯡ ꯊꯣꯡꯒꯅꯤ
ꯈꯪꯗꯦꯅꯤ ꯀꯩ ꯌꯦꯟꯁꯥꯡ ꯊꯣꯡꯁꯤꯔꯥ ꯅꯪ ꯅꯪ ꯅꯪ ꯇꯥꯕꯗ ꯑꯩꯁꯤ ꯆꯥꯔꯒꯦꯗ ꯑꯂꯨ ꯊꯣꯡꯉꯒ
ꯐꯣꯇꯣ ꯑꯣꯏꯅ ꯊꯥꯔꯛꯑꯒꯦ ꯑꯗꯨꯗꯤ ꯆꯥꯔꯣ
ꯑꯥ ꯌꯥꯏꯌꯦ ꯄ꯭ꯔꯤꯟ ꯇꯧꯊꯣꯛꯑꯒ ꯆꯥꯛꯒ ꯆꯥꯔꯒꯦ
ꯍꯣꯏ ꯆꯦꯒ ꯀꯣ
ꯑꯥ ꯍꯥꯎꯕꯅꯦ ꯑꯗꯨꯁꫭ
ꯑꯌꯥ ꯇ꯭ꯔꯥꯏ ꯇꯧꯕ ꯇꯔꯦ ꯑꯩꯁꯨ ꯌꯥꯝ ꯍꯥꯎꯗꯣ ꯃꯥꯜꯂꯦꯀꯣ
ꯑꯍꯥ
ꯌꯥꯝ ꯍꯥꯎꯗꯕ ꯌꯥꯝ ꯍꯥꯎꯅꯤꯡꯉꯥꯏ ꯃꯥꯜꯂꯦꯕ
ꯑꯥ ꯅꯪꯁꯨ ꯆꯥꯎꯅꯦ ꯍꯥꯏꯗꯤ ꯇꯦꯁꯇꯣ ꯈꯪꯉꯣꯏꯕ
ꯑꯣ ꯌꯣꯡꯂꯒ ꯑꯂꯨꯒ ꯆꯥꯗꯤ ꯆꯥꯕ ꯍꯥꯎꯅꯦꯗꯣ ꯆꯦꯗꯣ
ꯆꯦꯗ ꯑꯥꯂꯨ ꯌꯥꯎꯔꯕꯅꯤꯅ ꯑꯃꯨꯛ ꯑꯂꯨꯗ ꯌꯍꯣꯝꯃꯗꯤ ꯇꯥꯁꯇꯦ
ꯄꯨꯂꯞ ꯆꯥꯕ ꯌꯥꯕꯅꯦꯗ
ꯌꯥꯝ ꯃꯟꯗ꯭ꯔꯣ
ꯑꯦ ꯀꯔꯤ ꯀꯔꯤ ꯇꯧꯔꯒ ꯂꯩꯌꯦ ꯅꯪꯗꯤ ꯊꯕꯛ ꯇꯧꯕ꯭ꯔꯥ ꯁ꯭ꯀꯨꯜ ꯀꯥꯕ꯭ꯔꯥ
ꯊꯕꯛ ꯃꯆꯥ
ꯄꯨ꯭ꯔꯥ ꯐꯦꯃꯤꯂꯤ ꯂꯩ
ꯌꯨꯝꯗꯕꯨꯗꯤ ꯂꯩꯇꯦ ꯑꯩ ꯀꯣꯇꯥꯔ ꯑꯃꯗ ꯂꯩꯌꯦ
ꯑꯣ ꯑꯣ ꯊꯕꯛ ꯇꯧꯕ ꯍꯥꯏꯗꯤ
ꯎꯝ
ꯎꯝ
ꯊꯕꯛ ꯇꯧꯋꯦ ꯍꯥꯏꯕ ꯇꯥꯏ
ꯍꯣꯏꯅꯦ ꯌꯥꯝ ꯐꯩꯅꯦ ꯑꯗꯨꯗꯤ
ꯌꯥꯝ ꯐꯕ ꯊꯕꯛꯇꯤ ꯅꯠꯇꯦꯗ
ꯑꯦ ꯐꯥꯕ ꯐꯠꯇꯕ ꯊꯕꯛꯇꯤ ꯑꯗꯨꯏꯗꯤ ꯀꯩꯁꯨ ꯀꯥꯏꯗꯦꯗ ꯅꯪꯅ ꯌꯥꯔꯒ ꯌꯥꯔꯦ ꯀꯩꯅꯣ
ꯍꯣꯏ ꯍꯣꯏ ꯅꯣꯡ ꯆꯨꯗ꯭ꯔꯣ ꯅꯣꯏꯗꯤ ꯍꯧꯖꯤꯛ
ꯆꯨꯑꯦ ꯌꯥꯝ ꯀꯟꯅ ꯆꯨꯑꯦ ꯍꯧꯖꯤꯛꯇꯤ
ꯑꯣ ꯌꯥꯝ ꯀꯟꯅ ꯅꯨꯡꯗꯥꯡꯗ ꯀꯟꯅ ꯑꯃꯨꯛꯀ ꯑꯌꯨꯛꯇ ꯆꯨꯗꯕ ꯑꯣꯏꯔꯗꯤ ꯐꯥꯕꯀꯣ
ꯎꯝ ꯑꯗꯨꯁꯨ ꯐꯩ ꯑꯗꯨꯗꯤ ꯏꯁꯤꯡ ꯑꯗꯨ ꯑꯣꯏꯔꯁꯨ ꯏꯁꯤꯡ ꯆꯥꯎꯕꯗꯣ ꯏꯁꯤꯡ ꯏꯁꯤꯡ ꯆꯥꯎꯕꯗꯣ ꯃꯄꯥꯟ ꯊꯣꯛꯄ ꯅꯨꯡꯉꯥꯏꯇꯗ
ꯑꯗꯨ ꯑꯥꯃꯔꯣꯝꯗꯗꯤ ꯍꯣꯏ
ꯎꯝ ꯃꯤꯁꯤ ꯆꯥꯎꯕꯗꯅꯤ ꯀꯣꯂꯦꯖ ꯆꯠꯄ ꯑꯦꯛꯖꯥꯝ ꯊꯥꯕ ꯆꯠꯀꯦ ꯇꯧꯔꯒ ꯏꯁꯤꯡ ꯆꯥꯎꯕꯁꯤꯗꯤ ꯑꯁ ꯌꯥꯝꯗꯦꯔ
ꯑꯗꯨꯗꯤ ꯁꯨꯇꯤ ꯄꯤꯔꯅꯤꯅ
ꯑꯦ ꯀꯔꯥꯏ ꯁꯨꯇꯤ ꯀꯗꯥꯗꯩ ꯅ ꯃꯐꯝ ꯑꯃꯗꯅ ꯅꯣꯡ ꯆꯨꯗꯦ ꯑꯩꯈꯣꯏꯗꯩꯗꯤ ꯆꯨꯏ ꯏꯁꯤꯡ ꯆꯥꯎꯋꯦ ꯍꯥꯏꯕ ꯃꯣꯏꯗꯤ ꯆꯥꯎꯗ ꯀꯃꯥꯏ ꯁꯨꯇꯤ ꯊꯥꯗꯣꯏꯅꯣ
ꯑꯗꯨꯗꯤ ꯀꯃꯥꯏꯅ ꯆꯠꯂꯒ ꯊꯥꯗꯣꯏꯕ ꯇꯜꯂꯤ ꯀꯨꯠꯇꯥꯇ ꯁꯥꯗꯤꯉꯗ
ꯑ ꯄꯥꯏꯔꯒ ꯆꯠꯂꯗ ꯑꯣꯏꯔ ꯀꯩꯅꯣ
ꯍꯥꯏꯕꯒꯤ ꯊꯤꯜꯂꯤꯗꯣ ꯄ꯭ꯂꯥꯏ ꯇꯧꯔꯒ ꯇꯧꯔ
ꯍꯣꯏ
ꯌꯥꯝ ꯂꯥꯞꯄ ꯍꯥꯏꯗꯤ ꯒꯥꯔꯤ ꯕꯖꯥꯔ ꯌꯥꯝ ꯂꯥꯞꯄꯗꯤ ꯅꯠꯇꯕꯅꯤꯅ ꯑꯗꯨꯝ ꯑꯩꯈꯣꯏ ꯌꯨꯝ ꯃꯅꯥꯛꯇ ꯂꯥꯏꯅ ꯂꯥꯛꯑꯦꯕꯀꯣ ꯎꯝ ꯃꯇꯝ ꯃꯇꯝꯅ ꯅꯨꯡꯇꯤꯒꯤꯗꯤ ꯂꯥꯛꯇꯦꯗ ꯑꯗꯨ ꯑꯩꯈꯣꯏ ꯉꯥꯏꯔꯒꯅ ꯂꯥꯛꯑꯅꯤ ꯉꯥꯏꯗꯒꯅ ꯇꯣꯛꯑꯦ
ꯑꯣ
ꯕꯔꯥꯗꯤ ꯗꯕꯜ ꯑꯗꯨꯝ ꯆꯠꯂꯣ
ꯍꯣꯏ
ꯑꯗꯨꯗꯕꯅꯦ ꯏꯁꯤꯡ ꯇꯥꯕꯁꯤ ꯌꯥꯝ ꯌꯥꯝ ꯂꯥꯏꯑꯕ ꯁꯤꯗꯗꯤ ꯅꯣꯡ ꯈꯔ ꯆꯨꯔꯒ ꯏꯁꯤꯡ ꯑꯗꯨꯝ ꯆꯥꯎꯔ ꯂꯩ
ꯑꯩꯈꯣꯏꯁꯤꯁꯨ ꯅꯂꯥꯗꯣ ꯆꯥꯎꯕ ꯍꯧꯔꯦ
ꯎꯝ ꯅꯂꯥ ꯆꯥꯎꯔꯁꯨ ꯑꯩꯈꯣꯏ ꯂꯩꯕ ꯃꯤꯁꯤꯡꯅ ꯐꯖꯅ ꯇꯧꯗꯗꯤ ꯀꯔꯤ ꯀꯥꯅꯕ ꯂꯩꯒꯦ
ꯈꯠꯇꯕ